ꯍꯂꯣ ꯇꯔꯕ ꯑꯥ ꯇꯥꯏꯌꯦ ꯇꯥꯏ
ꯎꯝ ꯅꯪ ꯊꯕꯛ ꯁꯪꯕ꯭ꯔꯣ
ꯁꯉꯦ ꯀꯩ ꯂꯩꯔꯒꯦꯁ ꯀꯩꯣꯝꯇ ꯍꯪꯒꯦꯅ ꯇꯧꯔꯦꯅꯦ ꯍꯥꯏꯔꯛꯑꯣ ꯍꯥꯏꯔꯛꯑꯣ ꯑꯣꯣꯗꯣ ꯑꯣ ꯑꯩꯁꯦ ꯅꯪꯗꯤ ꯂꯩꯒꯨꯝꯕ ꯀꯩꯒꯨꯝꯕ ꯌꯥꯝ ꯊꯥꯕꯅꯤꯅꯅꯦ
ꯅꯪ ꯈꯔ ꯈꯪꯉꯝꯒꯅꯤꯅ ꯑꯩꯁꯦ ꯍꯥꯟꯅꯅꯦ ꯀꯩꯅꯣ ꯇꯧꯗꯕ ꯀꯌꯥ ꯊꯗꯕꯅꯤꯅ ꯈꯪꯗꯦꯕꯀꯣ ꯑꯗꯨꯗꯅꯦ ꯊꯥꯐꯝꯁꯨ ꯆꯥꯗꯕꯩ ꯅꯍꯥꯟꯈꯩꯗꯤ ꯑꯗꯨꯝ ꯇꯧꯔ ꯂꯩꯕ ꯑꯗꯣ ꯍꯟꯗꯛꯁꯦ ꯈꯔ
ꯁꯦ ꯈꯔ ꯂꯩ ꯊꯥꯐꯝ ꯈꯣꯠꯐꯝ ꯈꯔ ꯁꯦꯝꯠꯇꯦꯅ ꯇꯧꯕ ꯑꯗꯨꯗ ꯑꯩꯁꯦ
ꯅꯪꯉꯣꯟꯗ ꯍꯪꯒꯦꯅ ꯇꯧꯔꯛꯏꯅꯦ ꯅꯪꯅ ꯑꯃꯨꯛ ꯑꯗꯨꯝꯕꯒꯤ ꯃꯇꯥꯡꯗꯤ ꯑꯗꯨꯝ ꯉꯥꯏꯇꯥꯔꯦ ꯌꯥꯝ ꯇꯧꯕꯒꯤ ꯌꯥꯎ ꯈꯪꯉꯝꯗꯣꯏ ꯃꯥꯂꯦ
ꯑ ꯀꯩ ꯂꯩ ꯊꯥꯒꯦ ꯍꯥꯏꯅꯣ ꯍꯥꯏꯗꯤ ꯂꯩꯕꯗꯣ ꯎ ꯁꯀꯨꯂꯦꯟꯒꯨꯝꯕ ꯍꯦꯡꯒꯤꯡꯒ ꯇꯧꯔꯒ ꯊꯥꯕ ꯁꯤꯡꯗꯣ
ꯑꯗꯨꯗꯣ ꯑꯣꯏꯅ ꯊꯥꯁꯤ꯭ꯔꯅ ꯈꯟꯕ ꯍꯥꯏꯗꯤ ꯒ꯭ꯔꯤꯟ ꯀꯂꯔꯒꯤ ꯑꯣꯏꯕ ꯃꯅꯥꯗꯛ ꯑꯣꯏꯒ ꯀꯥꯡꯕꯨꯗꯣ
ꯍꯣꯏ ꯃꯈꯟ ꯃꯈꯟ ꯗꯤꯖꯥꯏꯟ ꯃꯌꯥꯝ ꯁꯨꯏꯗꯅꯀꯣ
ꯑꯗꯨꯁꯤꯡꯗꯣ ꯀꯃꯥꯏꯅ ꯇꯧꯕꯅꯣ ꯍꯪꯗꯣꯏꯅꯦ ꯂꯩ ꯑꯣꯏꯅ ꯁꯥꯠꯇꯣꯛꯄꯤ ꯅꯠꯇꯕ ꯀꯥꯡꯕꯨꯗꯣ ꯑꯗꯨꯗ
ꯍꯣꯏ ꯍꯣꯏ ꯑꯩꯁꯦ ꯂꯩ ꯑꯣꯏꯅ ꯁꯥꯠꯄꯗꯤ ꯎ ꯈꯔ ꯍꯥꯏꯗꯤ ꯄꯥꯛꯅ ꯊꯥꯗꯦꯕꯀꯣ
ꯎꯝ
ꯍꯥꯏꯗ꯭ꯔꯦꯟꯖꯤꯌꯥꯒꯨꯝꯕ ꯑꯗꯒꯤꯗꯤ ꯑꯃ ꯃꯃꯤꯡꯗꯤ ꯈꯪꯗꯦ ꯈꯔꯗꯤ ꯀꯃꯟ ꯑꯣꯏꯕꯅꯤꯅꯦ ꯂꯩ ꯑꯃ ꯂꯩꯕꯅꯦ ꯑꯗꯨꯒꯨꯝꯕ ꯄꯤꯡ ꯑꯗꯩꯗꯤ ꯄꯤꯡ ꯑꯋꯥꯥꯎꯕ ꯑꯗꯨꯃꯥꯏꯅ ꯁꯥꯠꯄ ꯑꯃ ꯂꯩꯌꯦ ꯑꯗꯨꯝ ꯃꯁꯥꯅ ꯊꯦꯛꯑꯒ ꯊꯥꯕꯗ ꯑꯗꯨꯝ ꯑꯗꯨꯝ ꯍꯧꯕ ꯉꯝꯕ
ꯎꯝ
ꯎ ꯃꯣꯏꯒꯨꯝꯕꯗꯣ ꯊꯥꯕꯨꯗꯤ ꯊꯥꯏꯌꯦ ꯑꯗꯣ ꯑꯩꯁꯨ ꯀꯩꯅꯣꯗꯣ ꯂꯩ ꯑꯁꯥꯠꯄ ꯅꯠꯇꯕ ꯁꯥꯠꯇꯕꯅ ꯍꯦꯟꯅ ꯈꯔ ꯍꯦꯟꯅ ꯄꯥꯝꯃꯦꯕ ꯑꯩꯁꯨ ꯃꯅꯥ ꯑꯣꯏꯕꯁꯤꯅ ꯑꯗꯨ ꯐꯖꯩꯌꯦꯕ ꯑꯗꯨꯗꯨꯁꯨ ꯃꯦꯟꯇꯦꯅꯁ ꯇꯧꯕ ꯍꯧꯇꯔꯁꯨ ꯑꯗꯨꯝ ꯐꯖꯔꯦ ꯑꯗꯣ ꯀꯩꯅꯣ ꯇꯧꯋꯦ ꯁ꯭ꯅꯦꯛ ꯄ꯭ꯂꯥꯟꯒꯨꯝꯕꯗꯤ ꯑꯗꯨꯝ ꯏꯃꯨꯡꯗ ꯊꯥꯕꯁꯨ ꯐꯩꯌꯦ
ꯑ
ꯑꯗꯨꯅ ꯃꯥꯗꯤ ꯀꯩꯅꯣꯁꯨ ꯋꯥꯗꯦꯕꯀꯣ ꯍꯥꯏꯗꯤ ꯑꯗꯨꯝ ꯃꯥꯁꯨ ꯀꯩꯅꯣꯅ ꯊꯥꯕ ꯌꯥꯏꯌꯦꯕ ꯃꯁꯥꯗ ꯈꯔ ꯂꯤꯕ ꯍꯥꯏꯇꯥꯔꯦꯅꯦ ꯃꯥꯒꯤ ꯏꯁꯅꯦꯛ ꯭ꯄꯂꯥꯟꯒꯤ ꯑꯁꯥꯡ ꯑꯁꯥꯡꯕꯗꯣ
ꯑꯥ ꯑꯥ
ꯑꯗꯨꯗ ꯈꯔ ꯂꯤꯕꯁꯦ ꯈꯤꯇꯪ ꯌꯥꯝ ꯊꯨꯅ ꯍꯧꯍꯟꯅꯤꯡꯉꯗꯤ ꯑꯩꯈꯣꯏ ꯌꯦꯟꯗꯦꯝ ꯃꯀꯥ ꯊꯦꯛꯄꯗꯣ ꯑꯗꯨꯃꯥꯏꯅ ꯑꯔꯤꯕꯁꯦ ꯍꯧꯖꯤꯛꯀꯤ ꯏꯁꯅꯦꯛ ꯄ꯭ꯂꯥꯟꯒꯤ ꯑꯔꯤꯕꯁꯦ ꯊꯦꯛꯑꯦꯗꯅ ꯑꯗꯨꯒ ꯏꯁꯤꯡꯗ ꯃꯥꯁꯦ ꯍꯧꯖꯤꯛꯀꯤ ꯀꯩꯅꯣꯗꯣ ꯃꯈꯣꯡꯗꯣ ꯃꯈꯣꯡꯒꯤ ꯖꯒꯥꯗꯣ ꯏꯁꯤꯡꯗ ꯇꯤꯡꯉꯦꯗꯅ ꯇꯤꯡꯉꯒ ꯑꯗꯨꯝ ꯊꯝꯕꯤꯕ ꯑꯗꯨꯗꯨꯒ ꯃꯁꯥ ꯃꯇꯣꯟꯗ ꯃꯥꯏ ꯑꯅꯧꯕ ꯃꯆꯥ ꯆꯣꯡꯊꯣꯛꯆꯔꯛꯀꯅꯤꯕ ꯃꯔꯥ ꯆꯣꯡꯉꯛꯑꯅꯤ ꯃꯔꯥꯗꯨꯗꯒꯤ ꯃꯆꯥ ꯋꯥꯅꯤ ꯑꯗꯨꯃꯥꯏꯅ ꯊꯥꯕꯁꯦ ꯌꯥꯏꯌꯦ ꯃꯥꯁꯦ ꯗꯥꯏꯔꯦꯛ ꯑꯣꯏꯅ ꯄꯥꯝꯕꯤ ꯑꯃ ꯐꯨꯛꯑꯒ ꯊꯥꯔꯁꯨ ꯌꯥꯏꯑꯕꯀꯣ ꯅꯠꯇ꯭ꯔ ꯇꯥꯔꯁꯨ ꯍꯥꯏꯗꯤ ꯑꯩꯈꯣꯏꯅ ꯃꯆꯥ ꯃꯌꯥꯝ ꯊꯨꯅ ꯄꯣꯛꯊꯣꯛꯍꯟꯅꯤꯡꯉꯦ ꯍꯥꯏꯔꯗꯤ ꯑꯗꯨꯃꯥꯏꯅ ꯊꯥꯕ ꯌꯥꯏ ꯏꯁꯅꯦꯛ ꯄ꯭ꯂꯥꯟꯁꯦ ꯐꯁꯨ ꯐꯩ ꯑꯗꯨ ꯊꯝꯕꯗꯣ ꯏꯃꯨꯡꯗ ꯑꯣꯔ ꯑꯗꯒꯤ ꯊꯣꯡꯖꯤꯟ ꯊꯣꯡꯒꯤ ꯊꯣꯡꯖꯤꯟꯒꯨꯝꯕꯗ ꯐꯁꯨ ꯐꯖꯕꯅꯦꯕ ꯃꯥꯗꯣ ꯐꯖꯌꯦ ꯑꯃ ꯒ꯭ꯔꯤꯟ ꯑꯣꯏꯔꯒ ꯃꯥꯒꯤ ꯃꯅꯥꯗꯨꯒꯤ ꯕꯥꯎꯟꯗ꯭ꯔꯤꯗꯅ ꯌꯦꯂꯣꯅ ꯆꯠ ꯑꯇꯣꯞꯄꯥ ꯑꯃ ꯂꯩꯕꯅꯦꯕꯀꯣ ꯑꯗꯨꯗꯣ ꯐꯖꯕꯅꯦ ꯑꯗꯒꯤ ꯑ ꯃꯌꯥꯝ ꯂꯩꯌꯦ ꯃꯈꯜ
ꯑꯣ ꯑꯣ ꯑꯣ ꯃꯦꯟꯃꯥꯟ ꯇꯥꯗꯦꯅꯦ ꯃꯨꯟꯅ ꯌꯦꯡꯁꯟꯗꯕꯅꯤꯅ
ꯑ ꯑꯗꯩꯗꯤ ꯑꯃ ꯃꯆꯨꯁꯦ ꯑꯩꯈꯣꯏꯒꯤ ꯑꯃꯥ ꯗꯥꯛ ꯒ꯭ꯔꯤꯟꯒ ꯂꯥꯏꯠ ꯒ꯭ꯔꯤꯟꯒ ꯂꯥꯡꯕ ꯑꯃꯁꯨ ꯂꯩꯌꯦ
ꯎ
ꯑ ꯁꯤꯁꯨ ꯐꯖꯕꯅꯦ ꯑꯗꯨꯒ ꯄꯨꯔꯥ ꯗꯥꯔ ꯒ꯭ꯔꯤꯟ ꯉꯥꯛꯇ ꯑꯣꯏꯕ ꯁꯤꯗꯤ ꯑꯗꯨꯝ ꯑꯩꯈꯣꯏꯒꯤ ꯌꯥꯝ ꯀꯃꯟ ꯑꯣꯏꯕꯅꯦꯕꯀꯣ ꯃꯥꯗꯤ ꯑꯗꯨꯝ ꯃꯤꯒꯤ ꯀꯩꯅꯣꯒꯨꯝꯕ ꯁꯝꯕꯟꯒꯨꯝꯕꯗ ꯑꯥ ꯑ ꯍꯣꯏ ꯍꯣꯏ ꯌꯥꯝ ꯍꯧꯕꯅꯦꯕ ꯑꯗꯨꯗꯤ ꯑꯗꯨꯝ ꯍꯣꯏ ꯍꯣꯏ ꯑꯗꯨꯗꯤ ꯀꯃꯟ ꯑꯣꯏꯌꯦ ꯌꯥꯝꯅ ꯑꯗꯨꯒ ꯑꯗꯒꯤ ꯌꯦꯂꯣ ꯆꯦꯟꯕꯁꯦ ꯃꯄꯥꯟꯗ
ꯎꯝ
ꯁꯤꯁꯤꯃ ꯐꯖꯩ ꯍꯥꯏꯕꯗꯤ ꯑꯃ ꯒ꯭ꯔꯤꯟꯗꯨꯒ ꯌꯦꯂꯣꯗꯨꯒ ꯀꯂꯔ ꯀꯝꯕꯤꯅꯦꯁꯟꯗꯣ ꯑꯃ ꯌꯥꯝꯅ ꯐꯖꯍꯟꯕꯗꯣ ꯌꯦꯂꯣ ꯍꯥꯏꯔꯒ ꯄꯨꯔꯥ ꯌꯦꯂꯣꯃꯛꯇꯤ ꯑꯣꯏꯗꯦꯕꯀꯣ ꯑꯩꯈꯣꯏꯒꯤ ꯂꯥꯏꯝ ꯒ꯭ꯔꯤꯟꯁ ꯍꯥꯏꯒꯗ꯭ꯔꯥ ꯑꯗꯨꯃꯥꯏꯅ ꯈꯔ ꯆꯪꯕꯗꯣ
ꯎꯝ
ꯑꯗꯨꯃꯥꯏꯅ ꯑꯣꯏꯌꯦ ꯑꯗꯒꯤꯗꯤ ꯁꯀꯀꯂꯦꯟꯒꯨꯝꯕ ꯊ ꯊꯥꯕꯁꯤꯅ ꯍꯣꯏ ꯃꯥꯗꯤ ꯈꯔ ꯖꯣꯇꯣꯟ ꯆꯪꯉꯦ
ꯑꯥ
ꯑꯗꯒꯤ ꯖꯣꯇꯣꯟ ꯆꯪꯗꯕ ꯚꯦꯔꯥꯏꯇꯤꯁꯨ ꯂꯩꯕꯨꯗꯤ ꯂꯩꯕꯅꯦꯕ ꯍꯥꯏꯗꯤ ꯑꯃ ꯑꯩꯈꯣꯏꯒꯤ ꯊꯝꯕꯥꯜ ꯃꯥꯟꯕ ꯑꯃ ꯂꯩꯕꯅꯦ ꯃꯥꯗꯣ ꯑꯗꯨꯗꯨꯗꯤ ꯀꯩꯅꯣ ꯃꯁꯥ ꯑ ꯑ ꯑꯥ ꯍꯣꯏ ꯊꯝꯕꯥꯜ ꯃꯅꯥ ꯁꯦꯞ ꯑꯣꯏꯕ ꯑꯃ ꯂꯩꯕꯅꯦꯕꯀꯣ ꯑꯗꯨꯗꯨꯗꯤ ꯑꯗꯨꯝ ꯃꯥꯗꯤ ꯎꯝ ꯀꯩꯅꯣꯁꯦ ꯃꯥꯒꯤ ꯍꯧꯖꯤꯛꯀꯤ ꯊꯝꯕꯥꯜ ꯃꯅꯥꯒꯤ ꯂꯩꯥꯅꯥ ꯑꯃꯃꯝ ꯊꯦꯛꯑꯒ ꯊꯥꯕꯗꯣ ꯑꯗꯨꯗ ꯈꯔ ꯂꯤꯕꯁꯦ ꯑꯅꯧꯕꯗꯤ ꯃꯆꯥ ꯆꯣꯡꯕꯁꯦ ꯈꯔ ꯋꯥꯏꯑꯕꯀꯣ
ꯎꯝ
ꯑꯗꯨꯅ ꯑꯔꯤꯕ ꯃꯈꯥꯗꯒꯤ ꯑꯔꯤꯕꯁꯦ ꯊꯦꯛꯑꯒ ꯑꯗꯨꯝ ꯑꯩꯈꯣꯏꯒꯤ ꯒꯤ ꯂꯩꯕꯥꯛꯇ ꯈꯔ ꯆꯣꯠ ꯆꯣꯠ ꯂꯥꯎꯕ ꯂꯩꯕꯥꯛ ꯂꯩꯗꯅ
ꯎꯝ ꯎꯝ
ꯄꯨꯔꯥ ꯏꯁꯤꯡ ꯌꯥꯝ ꯌꯥꯎꯕꯗꯤ ꯅꯠꯇꯕ ꯑꯩꯈꯣꯏꯒꯤ ꯆꯣꯠ ꯆꯣꯠ ꯈꯤꯇꯪ ꯆꯣꯇꯛ ꯆꯣꯠꯇꯛ ꯂꯥꯎꯕꯗꯣ ꯑꯗꯨꯒꯨꯝꯕꯗꯨꯅ ꯑꯗꯨꯝ ꯊꯝꯕꯤꯕ ꯑꯗꯨꯒ ꯅꯨꯡꯁꯥꯒꯤ ꯃꯉꯥꯜꯁꯦ ꯌꯥꯝ ꯐꯪ ꯌꯥꯝ ꯁꯥꯃꯟꯕ ꯅꯠꯇꯕꯀꯣ ꯈꯔ ꯈꯔ ꯐꯪꯕ ꯑꯃ ꯂꯩꯗꯥꯏꯅꯦ ꯑꯗꯨꯃꯥꯏꯅ ꯇꯧꯕ ꯑꯗꯨꯝ ꯊꯝꯕ ꯀꯥꯟꯗ ꯑꯗꯨꯝ ꯃꯆꯥ ꯄꯣꯛꯊꯣꯔꯛꯄꯅꯦꯕ ꯃꯆꯥ ꯆꯣꯡꯉꯛꯄꯅꯦꯕ ꯆꯥꯎꯕ ꯍꯦꯟꯗꯕ꯭ꯔꯅꯦ ꯃꯅꯥꯗꯣ ꯃꯊꯟꯗꯅꯦ ꯑ ꯃ ꯃꯣꯏꯅ ꯃꯅꯨꯡꯗ ꯑꯗꯨꯝ ꯊꯝꯃꯨꯕꯗꯅꯦ ꯃꯅꯥꯗꯣ ꯑ ꯀꯣꯛꯄ ꯃꯇꯝꯗ ꯂꯣꯔ ꯂꯣꯏꯔꯒ ꯃꯇꯥꯏ ꯃꯇꯥꯏꯗꯗ ꯇꯝꯅ ꯀꯦꯜꯂꯛꯑꯦꯕ ꯑ ꯀꯦꯟꯕꯅꯦ ꯃꯣꯏꯗꯤ ꯄꯨꯔꯥ ꯅꯨꯡꯁꯥ ꯍꯥꯏꯔꯒ ꯅꯨꯡꯁꯥ ꯌꯥꯝ ꯁꯥꯕꯗꯣ ꯏꯪꯊꯝꯊꯥꯗꯗꯤ ꯃꯣꯏꯁꯦ ꯊꯥꯡꯇꯣꯛꯄ ꯌꯥꯏ ꯃꯄꯥꯟꯗ ꯏꯟꯊꯝꯊꯥꯗꯗꯤ ꯑꯗꯨꯝ ꯊꯝꯕ ꯌꯥꯏꯑꯕꯀꯣ ꯃꯣꯏꯁꯤ ꯊꯝꯃꯒ ꯑꯗꯨꯅ ꯍꯦꯟꯅ ꯅꯤꯡꯊꯝꯊꯥꯒꯤ ꯅꯨꯡꯁꯥꯁꯤꯗꯗꯤ ꯃꯣꯏꯁꯦ ꯑꯃ ꯌꯥꯝꯅ ꯌꯥꯛꯄ ꯑꯣꯏꯗꯕꯒꯤ ꯑ ꯃꯆꯨꯗꯣ ꯍꯦꯟꯅ ꯐꯖ ꯊꯣꯛꯣꯂꯛꯄꯅꯦꯕ ꯅꯨꯡꯁꯥ ꯊꯝꯃꯀꯥꯟꯗꯅ ꯃꯆꯨ ꯑꯃ ꯑꯣꯜꯂꯛꯀꯅꯤꯕꯀꯣ ꯑꯗꯨꯗꯣ ꯌꯥꯝ ꯐꯖꯕꯅꯦ ꯑꯗꯨꯒ ꯁꯀꯂꯦꯟꯒꯤꯁꯤꯅ ꯑꯩ ꯏꯪꯗꯝꯗꯥ ꯃꯇꯝꯁꯤꯗ ꯃꯥꯒꯤ ꯅꯨꯡꯁꯥꯗ ꯊꯝꯕꯤꯕꯗ ꯃꯆꯨ ꯑꯃ ꯑꯣꯟꯂꯛꯀꯅꯤꯕꯀꯣ
ꯑꯣ
ꯑꯁꯤꯁꯤꯗ ꯃꯥꯏ ꯚꯦꯔꯥꯏꯇꯤ ꯚꯦꯔꯥꯏꯇꯤ ꯃꯥꯟꯅꯗꯦ ꯍꯧꯖꯤꯛꯀꯤ ꯊꯝꯕꯥꯜ ꯃꯥꯟꯕꯤꯁꯦ ꯀꯩꯅꯣꯗ ꯃꯄꯥꯟꯗ ꯊꯝ ꯇꯥꯔꯒꯗꯤ ꯅꯤꯡꯊꯝꯊꯥ ꯃꯇꯝꯗ ꯃꯄꯥꯟꯗ ꯊꯝ ꯇꯥꯔꯒꯗꯤ ꯑꯩꯈꯣꯏꯒꯤ ꯀꯃꯥꯏꯅ ꯍꯥꯏꯗꯣꯏꯅꯣ ꯑꯩꯈꯣꯏ ꯆꯥꯛꯍꯥꯎꯒꯤ ꯈꯦꯔ ꯊꯣꯡꯉꯀꯥꯟꯗ ꯁꯪꯒꯣꯝꯒ ꯃꯤꯛꯁ ꯇꯧꯔꯀꯥꯟꯗ ꯃꯆꯨ ꯑꯃ ꯂꯥꯛꯇ꯭ꯔꯥ ꯋꯥꯎꯔꯞ ꯇꯧꯕ ꯑꯃ
ꯑꯥ ꯑꯥ
ꯥ ꯑꯗꯨꯗꯣ ꯃꯥꯜꯂꯛꯑꯒ ꯌꯥꯝꯅ ꯃꯆꯨꯗꯣ ꯌꯥꯝ ꯐꯖꯕꯅꯦꯕ
ꯑꯗꯨꯒ ꯀꯩꯅꯣꯁꯤꯁꯨ ꯃꯅꯥꯁꯤꯁꯨ ꯑꯩꯈꯣꯏꯒꯤ ꯀꯥꯂꯦꯟꯒꯤ ꯃꯇꯝꯒ ꯅꯤꯡꯊꯝꯗꯥꯏ ꯃꯇ ꯇꯝꯒ ꯃ ꯃꯅꯥꯁꯦ ꯃꯥꯟꯅꯗꯦꯕ ꯅꯤꯡꯊꯝꯊꯥꯗꯅ ꯑꯩꯈꯣꯏꯒꯤ ꯃꯅꯥꯁꯦ ꯇꯥꯁꯜꯂꯒ ꯐꯖꯕꯅꯦꯕ ꯑꯗꯨꯒ ꯀꯥꯂꯦꯟꯗꯅ ꯑ ꯁꯪꯇꯣꯠ ꯃꯆꯨꯁꯦ ꯁꯪ ꯇꯣꯔꯛꯑꯅꯤꯕ ꯒ꯭ꯔꯤꯟ ꯑꯣꯏꯊꯣꯔꯛꯑꯅꯤꯕ ꯑꯗꯨꯗꯨꯒ ꯃꯅꯥꯁꯦ ꯑꯩꯈꯣꯏꯒꯤ ꯇꯥꯁꯟꯗꯕꯤꯗ ꯑꯃ ꯐꯔꯥ ꯐꯔꯥ ꯀꯃꯥꯏꯅ ꯍꯥꯏꯗꯣꯏꯅꯣ ꯆꯞꯇꯤꯡ ꯇꯤꯡꯊꯣꯔꯛꯄꯗꯣ ꯑꯗꯨꯃꯥꯏꯅ ꯇꯧꯔꯅꯤ ꯁꯦꯞꯇꯣ ꯊꯤꯖꯤꯜꯂꯛꯄꯅꯦꯕꯀꯣ ꯁꯝꯃꯔꯗꯗꯤ ꯑꯗꯨꯒ ꯑꯗꯩ ꯑꯇꯣꯞꯄ ꯑꯃꯁꯨ ꯂꯩ ꯍꯥꯏꯗꯤ ꯑꯗꯨꯝ ꯃꯣꯏꯁꯤꯡꯁꯦ ꯃꯁꯛꯇꯤ ꯍꯥꯏꯐꯦꯠ ꯍꯥꯏꯐꯦꯠ ꯁꯦꯞꯇꯤ ꯂꯣꯏ ꯃꯥꯟꯅꯕꯅꯦꯕ ꯑꯗꯨꯗꯨꯒ ꯃꯅꯥꯗꯣ ꯄꯤꯛꯄꯅꯦ ꯈꯪꯅꯕ꯭ꯔꯥ ꯑ ꯃꯣꯏꯖꯦ ꯃꯃꯤꯡꯗꯤ ꯃꯌꯥꯝ ꯃꯁꯥ ꯃꯁꯥꯒꯤꯗꯤ ꯂꯩꯕꯅꯦ ꯑꯗꯣ ꯀꯃꯟ ꯑꯣꯏꯅ ꯑꯗꯨꯝ ꯑꯩꯈꯣꯏꯅ ꯁꯛꯀꯂꯦꯟ ꯁꯛꯀꯂꯦꯟ ꯗꯨꯝ ꯍꯥꯏꯕꯗꯣ
ꯎꯝ ꯎꯝ
ꯑꯗꯨꯃꯥꯏꯟ ꯍꯥꯏꯌꯦ ꯑꯗꯨꯒ ꯑꯥ ꯀꯩꯅꯣ ꯇꯧꯋꯦ ꯎꯝ ꯀꯔꯤ ꯀꯔꯤ ꯑ ꯍꯧꯖꯤꯛꯀꯤ ꯀꯩꯅꯣꯖꯦ ꯔꯣꯁ ꯃꯥꯟꯕꯅꯦꯕꯀꯣ
ꯎꯝ
ꯑꯍꯝ ꯁꯀꯨꯂꯦꯟꯗ ꯔꯣꯁ ꯃꯥꯟꯕꯑꯝ ꯂꯩꯕꯗꯣ ꯑ ꯔꯣꯁ ꯃꯥꯟꯕꯅꯦ ꯑꯗꯨ ꯌꯥꯝ ꯐꯖꯩ ꯗꯨꯖꯥꯏꯟꯗꯖꯨ ꯑꯥ ꯑꯗꯨꯗꯨꯒ ꯃꯥꯖꯤꯖꯨ ꯉꯁꯥꯏꯒꯤ ꯑ ꯀꯥꯂꯦꯟꯗꯗꯤ ꯃꯥꯖꯦ ꯁꯪꯇꯣꯔꯛꯑꯅꯤꯕ
ꯑꯥ
ꯑꯗꯨꯒ ꯅꯤꯡꯗꯝꯗꯥꯗꯅ ꯃꯥꯁꯦ ꯑꯈꯣꯏꯒꯤ ꯃꯥꯒꯤ ꯑ ꯍꯧꯖꯤꯛꯀꯤ ꯔꯣꯁ ꯃꯥꯟꯕꯗꯨꯒꯤ ꯂꯩꯅꯥ ꯑꯃꯃꯝꯒꯤ ꯀꯩꯅꯣꯗꯣ ꯃꯅꯥ ꯑꯃꯃꯝꯒꯤ ꯀꯩꯅꯣꯗꯣ ꯎꯝ ꯃꯄꯥꯟꯗꯣ ꯑꯗꯨꯗ ꯉꯥꯡꯊꯣꯔꯛꯄꯅꯦꯋ
ꯎꯝ
ꯑꯗꯨꯗꯨꯒꯤ ꯑꯃ ꯒ꯭ꯔꯤꯟꯗꯨꯒ ꯃꯄꯥꯟꯒꯤ ꯔꯦꯗ ꯔꯦꯗ ꯑꯣꯏꯕꯁ꯭ꯦꯌ ꯄꯨꯔꯥ ꯔꯦꯠ ꯍꯥꯏꯒꯥ ꯂꯣꯏꯅ ꯔꯦꯠ ꯅꯠꯇ꯭ꯕꯀꯣ ꯃꯇꯣꯟ ꯃꯇꯣꯟ ꯈꯇꯪ ꯈꯇꯪ ꯔꯦꯠ ꯑꯣꯏꯁꯜꯂꯛꯇꯣꯏꯅꯦꯕ ꯑꯗꯨꯗꯨꯅ ꯑꯃ ꯏꯅꯤꯡꯗꯝꯗꯥꯗꯅ ꯍꯦꯟꯅ ꯃꯁꯛ ꯌꯥꯝ ꯐꯖꯍꯟꯕꯗꯣ ꯃꯠ ꯆꯨ ꯀꯂ꯭ꯔ ꯀꯝꯕꯤꯅꯦꯁꯟꯗꯣ ꯌꯥꯝ ꯐꯖꯕꯗꯣ ꯑꯗꯨꯃꯥꯏꯅ ꯑꯣꯏꯌꯦ
ꯑꯗꯨꯅ ꯃꯣꯏꯖꯦ ꯑꯈꯣꯏꯅ ꯑꯃꯥꯏꯅ ꯌꯥꯝ ꯀꯨꯞꯅ ꯈꯪꯉꯒ ꯁꯦꯟꯅꯗꯕꯩꯔ ꯈꯪꯗꯦꯕꯀꯣ ꯈꯔ ꯍꯤꯡꯉꯝꯃꯒꯅꯦ ꯄꯨꯡꯂꯣꯡ ꯂꯣꯡꯊꯣꯛꯄ ꯀ ꯍꯥꯏꯗꯣ ꯐꯔꯑꯀꯥꯟꯗ ꯂꯣꯡꯊꯣꯛꯄꯩ ꯋꯥꯅꯦ ꯂꯣꯡꯊꯣꯛ ꯇꯨꯗꯍꯦꯟ ꯍꯥꯟꯅꯩ ꯃꯅꯥꯍꯤꯡꯗꯣ ꯁꯨꯝ ꯀꯦꯂꯦꯛꯑꯦꯚ
ꯏꯔꯤꯖꯦ ꯑ ꯑꯗꯨꯒ ꯃꯊꯟꯇ ꯑꯃ ꯃꯇꯥꯏ ꯃꯇꯥꯏ ꯈꯨꯡꯇꯨ ꯀꯦꯜꯂꯥꯒ ꯁꯤꯗꯣ ꯅꯠꯇ꯭ꯔꯒꯅ ꯑ ꯃꯈꯣꯡꯗꯣ ꯃꯥꯏꯌꯤ ꯏꯁꯤꯡꯗꯣ ꯂꯣꯏ ꯃꯥꯡꯒꯤ ꯑꯃ ꯃꯁꯥ ꯇ ꯍꯣ ꯍꯣ ꯍꯣꯏ ꯑꯩ ꯏꯁꯤꯡ ꯌꯥꯝ ꯌꯥꯎꯖꯕꯗꯣ ꯂꯣꯏ ꯃꯥꯡꯉ ꯄꯨꯨꯀꯪ ꯀꯪꯖꯤꯜꯂꯑꯒꯅꯦ ꯑꯥ ꯃꯅꯥꯒ ꯏꯆꯞ ꯆꯞꯁꯤꯜꯂꯛꯑꯒ ꯁꯤ ꯁꯤ ꯑꯥ ꯑꯝꯇ ꯌꯦ ꯁꯤ ꯀꯦ ꯈꯪꯗꯦ ꯑꯃ ꯃꯣꯏꯒꯤ ꯊꯥꯡꯗꯣꯛ ꯊꯥꯡꯖꯤꯟ ꯇꯧꯗꯕꯩꯔꯥ ꯈꯪꯗꯦ ꯑꯣꯏꯗꯣꯏꯅꯦꯕ ꯃꯣꯏꯖꯦ ꯏꯁꯤꯡꯖꯦ ꯏꯁꯤꯡꯖꯦ ꯌꯥꯝ ꯄꯥꯝꯕꯁꯨ ꯑꯣꯏꯗꯦ ꯑꯗꯩ ꯏꯁꯤꯡ ꯁꯨ ꯑ ꯄꯥꯝ ꯑ ꯄꯥꯝꯗꯦ ꯍꯥꯏꯔꯒ ꯍꯦ ꯍꯥꯥꯞꯄꯤꯗ꯭ꯔꯒꯗꯤ ꯃꯨ ꯃꯣꯏꯖꯦ ꯃꯅꯥꯗꯣ ꯈꯨꯏꯖꯤꯜꯂꯦꯑꯦꯕꯀꯣ
ꯑꯥ
ꯑꯗꯒꯤ ꯏꯁꯤꯡ ꯃꯌꯥꯝ ꯄꯪꯆꯥꯏ ꯆꯥꯏꯁꯤꯜꯂꯒꯅ ꯃꯨꯛ ꯃꯈꯣꯡꯖꯦ ꯄꯠꯁꯤꯜꯂꯛꯇꯣꯏꯅꯦꯕ ꯃꯈꯣꯟꯗꯨ ꯃꯅꯥꯗꯣ ꯀꯦꯜꯂꯦꯕ ꯑꯃꯨꯛ ꯑ ꯑ ꯃꯈꯣꯡ ꯄꯠꯁꯜꯂꯑꯒ ꯆꯥꯎꯗ꯭ꯔꯒꯅꯥꯅꯦ ꯑꯃꯨꯛ ꯂꯣꯏ ꯑꯩ ꯅꯨꯡꯁꯤ ꯊꯨꯡꯖꯜꯂꯦꯕ ꯃ ꯃꯅꯥꯗꯣ ꯎꯝ ꯁꯀꯨꯂꯦꯟꯒꯤ ꯊꯣꯊꯣꯠ ꯂꯥꯎꯕꯗꯣ ꯀꯩꯝ ꯌꯥꯎꯗ꯭ꯔꯦꯕ ꯑꯃꯣꯛ ꯎꯝ ꯑꯗꯨꯗꯨꯅ ꯀꯩ ꯑꯣꯏꯗꯣꯏ ꯃꯥꯜꯂꯤ ꯀꯩꯅꯣ ꯇꯧꯋꯦ ꯈꯪꯗꯕ ꯑꯗꯒꯤ ꯃꯣꯏ ꯂꯩꯕꯥꯛꯁꯨ ꯑꯈꯣꯏꯒꯤ ꯎꯝ ꯂꯩꯕꯥꯛ ꯑꯗꯨꯝ ꯆꯨꯝꯅꯉꯤ ꯅꯣꯔꯃꯦꯜ ꯂꯩꯕꯥꯛꯁꯦ ꯁꯤꯗ ꯊꯥꯒꯦ ꯍꯥꯏꯔꯒꯅ ꯃꯥꯖꯦ ꯈꯔ ꯇꯣꯏꯅ ꯃꯈꯣꯡ ꯁꯣꯝꯕꯤ ꯕ ꯇꯥꯔꯦ ꯍꯥꯏꯕꯗꯤ ꯃꯈꯣꯡꯖꯦ ꯈꯔ ꯍꯣꯝ ꯍꯣꯝ ꯂꯥꯎꯍꯟꯕ ꯑꯃ ꯅ ꯆꯪꯉꯦꯕꯀꯣ
ꯎꯝ
ꯑꯈꯣꯏꯒꯤ ꯂꯩꯕꯥꯛꯅ ꯌꯥꯝꯅ ꯃꯣꯏꯒꯤ ꯃꯈꯨꯝꯖꯦ ꯆꯦꯠꯁꯤꯜꯂꯗꯤ ꯃꯣꯏꯖꯦ ꯁꯨꯝ ꯁꯨꯝ ꯁꯨꯝ ꯄꯤꯛꯁꯜꯂꯥꯑꯦꯕ
ꯎꯝ
ꯑꯗꯨꯒ ꯑꯗꯨꯃꯥꯏꯅ ꯍꯥꯏꯗꯤ ꯅ꯭ꯣꯔꯃꯦꯜ ꯂꯩꯕꯥꯛ ꯁꯤ ꯅꯠꯇꯕꯤꯗꯀꯣ ꯑꯗꯨꯝ ꯑꯈꯣꯏꯅ ꯑ ꯃꯣꯏ ꯃꯈꯜ ꯃꯈꯜ ꯌꯥꯝ ꯂꯩꯕꯅꯦ ꯀꯣꯀꯣ ꯄꯤꯠ ꯑꯗꯨ ꯑꯗꯥ ꯈꯜ ꯃꯣꯏ ꯊꯥꯅꯤꯡꯉꯥꯏꯒꯤ ꯑꯗꯒꯤꯗꯤ ꯂꯩꯉꯣꯏꯗꯖꯨ ꯂꯩꯉꯣꯏ ꯃꯈꯜ ꯀꯥꯏꯅ ꯃꯌꯥꯝ ꯂꯩꯕꯅꯦꯕꯀꯣ ꯑ꯭ꯗ__ ꯇꯨ ꯑꯝꯇ ꯅꯠꯇꯕꯤꯗ ꯑꯈꯣꯏꯅ ꯑꯗꯨꯝ ꯆꯨꯝꯅꯥꯒꯤ ꯀꯩꯅꯣꯖꯤꯗ ꯑꯣꯏꯍꯟꯒꯦ ꯍꯥꯏꯔꯗꯤ ꯋꯥꯏꯁꯦ
ꯎꯝ
ꯑ ꯑ ꯋꯥꯏꯖꯦ ꯈꯔ ꯍꯥꯞꯄꯤꯔꯦꯗꯅ ꯑꯗꯨꯗꯨꯒ ꯒꯩꯅꯣꯖꯦ ꯑꯗꯨꯝ ꯀꯝꯄ꯭ꯣꯁꯁꯦ ꯃꯥꯗꯤ ꯋꯥꯟꯁ ꯑꯃꯨꯛ ꯊꯥꯒ꯭ꯔꯥꯗꯤ ꯍꯥꯏꯗꯤ ꯃꯈꯣꯡ ꯁꯣꯝꯗꯣꯛ ꯁꯣꯝꯖꯤꯟ ꯇꯧꯕꯖꯦ ꯃꯈꯣꯡꯗꯣ ꯌꯥꯝ ꯅꯧꯕꯅꯤꯅ ꯑꯈꯣꯏꯅ ꯊꯥꯡꯅꯒꯨꯝꯕ ꯊꯤꯜꯂꯨꯔꯗꯤ ꯃꯣꯏ ꯁꯤꯒꯤꯗꯣꯏꯅꯦꯕꯀꯣ ꯑꯗꯨꯒꯤ ꯂꯩꯕꯥꯛꯁꯦ ꯀꯝꯄꯣꯁꯅ ꯍꯦꯟꯅ ꯅꯝꯍꯟꯕꯗꯣ ꯑꯗꯨꯃꯥꯏꯅ ꯇꯧꯕ ꯑꯥ ꯖꯋꯥꯏ ꯖꯋꯥ ꯂꯥꯎꯅꯕ ꯑꯗꯨꯒ ꯉꯁꯥꯏꯒꯤ ꯋꯥꯏ ꯍꯥꯞꯄꯤꯗꯨꯅ ꯃꯈꯣꯡꯗꯨꯣ ꯁꯣꯝꯕꯤꯕ ꯀꯥꯟꯗ ꯒꯦꯞꯇꯣ ꯂꯩꯅꯔꯦꯗꯅ
ꯑ ꯎ
ꯑꯗꯨꯃꯥꯏꯅ ꯇꯧꯔꯒ ꯂꯩꯕꯥꯛꯁꯦ ꯈꯔ ꯍꯥꯞ ꯄꯤꯔꯒ ꯑꯗꯨꯃꯥꯏꯅ ꯊꯥꯕꯗꯣ ꯑꯗꯨꯁꯨ ꯑꯗꯨꯝ ꯐꯖꯅ ꯍꯧꯕꯅꯦ ꯑꯗꯨꯗꯨꯒ ꯍꯣꯏ ꯃꯈꯣꯡꯗꯤ ꯃꯈꯣꯡꯁꯦ ꯑꯩꯈꯣꯏꯒꯤ ꯊꯥꯡꯅꯒꯨꯝꯕ ꯁꯣꯝꯕꯗꯤ ꯌꯥꯗ꯭ꯔꯦ ꯃꯣꯏꯗꯣ ꯀꯩꯅꯣꯗ ꯑꯩꯈꯣꯏꯒꯤ ꯌꯣꯠꯄꯤꯗꯒꯨꯝꯕ ꯈꯔ ꯆꯥꯎꯕ ꯂꯩꯕꯗꯣ
ꯑꯥ
ꯑ ꯑꯗꯨꯒꯨꯝꯕ ꯅꯣꯏ ꯑꯣꯏꯅ ꯁꯣꯝꯕꯤꯕ ꯍꯥꯏꯗꯤ ꯃꯣꯏꯗꯣ ꯄꯤꯛꯁꯨ ꯄꯤꯛꯑꯒ ꯃꯈꯣꯛ ꯀꯩꯀꯥꯗꯣ ꯌꯥꯝꯅ ꯎ ꯇꯦꯛ ꯇꯦꯛ ꯇꯦꯛ ꯀꯟꯕꯒꯤ ꯀꯩꯅꯣ ꯑꯣꯏꯗ꯭ꯔꯥ
ꯈꯪꯗꯅꯤꯅ ꯑꯩꯈꯣꯏꯗꯤ ꯊꯥꯡꯅ ꯑꯗꯨꯝ ꯊꯥꯡ ꯁꯣꯔꯤꯒꯨꯝꯕ ꯄꯥꯏꯔꯒ ꯑꯗꯨꯝ ꯇꯧꯔꯤꯅꯦ
ꯑꯥ ꯑꯗꯨꯗꯨꯅ ꯑꯗꯨꯃꯥꯏꯅꯗ ꯅꯠꯇ꯭ꯔꯒ ꯆꯩ ꯃꯆꯥꯒꯨꯝꯕ ꯑꯝꯅ ꯍꯟꯕꯤꯕ ꯁꯨꯝ ꯁꯨꯝ ꯃꯈꯣꯡꯗꯣ ꯎꯝ ꯑꯗꯨꯒ ꯏꯁꯤꯡꯁꯦ ꯄꯨꯔꯥ ꯖꯣꯝ ꯖꯣꯝ ꯖꯣꯝ ꯆꯥꯏꯁꯤꯟꯕ ꯅꯠꯇꯕꯀꯣ ꯈꯤꯇꯪ ꯈꯤꯇꯪ ꯀꯩꯅꯣꯁꯦ ꯑꯩꯈꯣꯏꯒꯤ ꯀꯥꯞꯅꯤꯡꯉꯥꯏ ꯏꯁꯄ꯭ꯔꯦꯅ ꯀꯥꯞꯄꯁꯨ ꯌꯥꯏꯌꯦ ꯏꯁꯄ꯭ꯔꯦ ꯂꯩꯇ꯭ꯔꯦ ꯍꯥꯏꯔꯒꯅ ꯑꯗꯨꯝ ꯑꯩꯈꯣꯏꯒꯤ ꯈꯨꯠꯅ ꯑꯣꯏꯅ ꯈꯨꯠꯀꯤ ꯈꯨꯠꯁꯤꯅ ꯑꯣꯏꯅ ꯄꯥꯏꯔꯒ ꯑꯥ ꯈꯤꯛꯄꯗꯣ
ꯎꯥ ꯎꯝ
ꯑ ꯑꯗꯨꯃꯥꯏꯅ ꯇꯧꯕ ꯑꯗꯨꯃꯥꯏꯅ ꯇꯧꯔꯒꯅ ꯍꯦꯟꯅ ꯃꯣꯏꯁꯦ ꯐꯪꯗꯃꯤꯅꯅꯦ ꯏꯁꯤꯡꯗꯣ ꯑꯗꯨꯝ ꯃꯈꯨꯝ ꯄꯥꯏꯔꯒ ꯑꯗꯨꯝ ꯍꯩꯌꯦꯕꯀꯣ ꯑꯗꯨꯃꯥꯏꯅ ꯇꯧꯀꯥꯟꯗꯨꯗꯅꯦꯕꯕꯥꯥꯃꯣ ꯑꯃ ꯃꯈꯣꯛꯗꯨꯃ ꯍꯟꯇꯛ ꯆꯣꯠꯊꯣ ꯂꯥꯎꯊꯣꯔꯑꯒ ꯃꯅꯥꯒꯤꯗ ꯀꯦꯟ ꯑꯥ ꯑꯗꯨꯅꯤꯅꯦ ꯀꯩꯅꯣ ꯇꯧꯔꯦ ꯑꯁ ꯑꯩ ꯅꯪꯉꯣꯟꯗ ꯅꯍꯥꯟꯅ ꯍꯪꯖꯔꯛꯑꯝꯃꯗꯨ ꯐꯗꯧꯅꯤ ꯐꯪꯗꯕꯅꯤꯅ ꯀꯩꯅꯣ ꯃꯌꯥꯝ ꯁꯤ ꯃꯌꯥꯝ ꯑꯃ ꯁꯤꯈ꯭ꯔꯕꯅꯦ ꯑꯗꯨꯗꯤ ꯑꯩ ꯑꯃꯨꯛ ꯀꯩꯅꯣ ꯇꯧꯔꯒꯦ ꯇ꯭ꯔꯥꯏ ꯇꯧꯔ ꯌꯦꯡꯒꯦ ꯑꯗꯨꯒ ꯈꯪꯗꯕ ꯌꯥꯎꯔꯀꯥꯟꯗ ꯑꯃꯨꯛ ꯅꯪꯉꯣꯟꯗ ꯍꯪꯉꯛꯑꯒꯦ ꯍꯣꯏ ꯍꯣꯏ ꯍꯣꯏ ꯌꯥꯏꯌꯦ ꯌꯥꯏꯦ ꯊꯃꯦ ꯊꯃꯦ ꯎꯝ ꯎꯝ